ꯗꯥ
ꯍꯥ
ꯀꯩꯅꯣ ꯇꯧꯔ ꯂꯩꯔꯕ ꯉꯁꯥꯢꯒꯤꯗꯣ ꯇꯦꯟ ꯃꯤꯅꯠꯁꯀꯤꯗꯣ ꯑꯗꯨꯗꯣ ꯑꯣ ꯇꯠꯇꯕꯤ ꯑꯗꯨꯝ ꯀꯛꯈ꯭ꯔꯒꯅꯦ ꯑꯗꯨꯗꯣ ꯑꯗꯨꯝ ꯇꯦꯟ ꯃꯤꯅꯠꯁ ꯑꯗꯨꯝ ꯊꯣꯛꯑ ꯂꯩꯕ ꯑꯗꯨꯗꯣ ꯑꯥ ꯑꯃꯨꯀ ꯀꯛꯄꯥ ꯉꯁꯥꯏꯁꯨ ꯂꯥꯏꯅꯥꯒ ꯁꯥꯟꯅꯕꯗ ꯑꯗꯨꯝ ꯒꯔ ꯒꯔ ꯒꯔ ꯒꯔ ꯁꯥꯟꯅꯕꯗꯅꯦ ꯈꯪꯕ꯭ꯔ ꯑꯗꯨꯝ ꯃꯥꯅ ꯑꯗꯨꯝ ꯍꯥꯏꯔꯛꯆꯩ ꯇꯦꯟ ꯃꯤꯅꯠꯁ ꯐꯥꯈ꯭ꯔꯦ ꯑꯩꯅ ꯐꯥꯒ꯭ꯔꯕꯣ ꯐꯥꯒ꯭ꯔꯕꯣ ꯍꯦꯛꯇ ꯈꯪꯍꯧꯗꯦꯕ ꯖꯔꯥ ꯖꯔꯥ ꯖꯔ ꯆꯠꯈꯤ ꯋꯥꯔꯤꯒꯤ ꯑꯗꯨꯝ ꯁꯅꯒ꯭ꯔꯗꯤ
ꯎꯝ ꯍꯟꯗꯛꯀꯤ ꯑꯃ ꯗ꯭ꯔꯃꯥ ꯑꯃ ꯊꯣꯛꯄꯗꯣ ꯇꯤꯁ ꯌꯨ ꯑꯦ ꯂꯦꯁꯟ ꯑꯅ ꯑꯗꯨ ꯌꯦꯡꯕ꯭ꯔꯥ
ꯌꯦꯡꯗꯦ
ꯑꯩ ꯗ꯭ꯔꯃꯥ ꯌꯦꯡꯗꯦꯗ ꯑꯩꯅ ꯈꯔ ꯌꯦꯡ ꯁꯦ ꯈꯔ ꯔꯤꯜꯁꯇ ꯌꯥꯝꯅ ꯇꯣꯏꯅ ꯊꯣꯛꯂꯛꯄ ꯊ꯭ꯔꯤꯂꯔꯒꯤ ꯇꯥꯏꯞ ꯇꯧꯕ ꯕꯨꯠꯀꯤꯒꯨꯝꯕ ꯌꯦꯡꯉꯤꯕ
ꯎꯝ
ꯑꯂꯣ ꯑꯩꯅ ꯌꯦꯡꯕꯁꯨ ꯑꯣꯜ ꯑꯣꯐꯁ ꯑꯥꯔꯗꯦꯠꯅꯦ ꯁꯀꯨꯠ ꯒꯦꯝꯅꯦ ꯑꯗꯨꯗꯨꯒ ꯀꯩꯅꯣ ꯌꯨ ꯑꯥꯔ ꯕ꯭ꯤꯌꯨꯇꯤꯐꯨꯜꯅꯦ ꯑꯗꯨꯗꯨꯒ ꯑꯃ ꯁꯥꯒꯤ ꯑꯃꯁꯨ ꯂꯩꯕꯅꯤꯅꯦ ꯄ꯭ꯂꯥꯅꯦꯠꯇꯩ ꯂꯥꯛꯑ ꯃꯊꯛ ꯇ ꯀꯣꯢꯄꯥꯢ ꯄꯥꯢꯔꯝꯃꯒ ꯃꯈꯥꯗ ꯇꯥꯔꯛ ꯀꯥꯟꯗ ꯈꯪꯗꯦ ꯀꯣꯏꯆꯣꯡ ꯀꯣꯏꯆꯣꯡ ꯆꯣꯡꯕ ꯁꯥꯒꯤ ꯑꯃ ꯂꯩꯕꯅꯦ ꯀꯩꯅꯣ ꯗ꯭ꯌꯨꯇꯤ ꯑꯥꯞꯇꯔ ꯁ꯭ꯀꯨꯜ ꯍꯥꯏꯕ꯭ꯔꯥ
ꯈꯪꯗ꯭ꯔꯦ ꯑꯩ ꯌꯦꯡꯗ꯭ꯔꯤꯕ ꯃꯥꯂꯦ
ꯂꯥꯏꯠ ꯁꯣꯞꯅꯦ
ꯎꯝ
ꯈꯪꯗꯦ ꯑꯗꯨꯒꯨꯝꯕ ꯈꯔ ꯑꯩ ꯑꯣ ꯔꯦꯚꯦꯅꯦꯠ ꯍꯥꯏꯕ꯭ꯔꯥ ꯔꯦꯚꯦꯅꯦꯠ ꯍꯥꯏꯕ꯭ꯔꯥ ꯈꯪꯗꯦ ꯑꯃꯒ ꯌꯦꯡꯈꯤꯕꯅꯦ ꯕꯨꯠꯀꯤꯒꯨꯝꯕ ꯑꯌꯥꯝꯕ ꯌꯦꯡꯉꯦ ꯑꯩꯗꯤ ꯗ꯭ꯔꯥꯃꯥ ꯊ꯭ꯔꯤꯂꯔꯒꯨꯝꯕꯗꯣ
ꯕꯥꯔꯥ ꯃꯥꯢꯖꯤꯅꯦ ꯄꯨꯔꯝꯃꯦ ꯍꯥ
ꯖꯣꯝꯕꯤꯒꯤ ꯑꯣꯏꯗꯤ ꯑꯗꯨꯝ ꯌꯦꯡꯉꯦꯕ ꯍꯥ
ꯑ ꯑ ꯑꯩꯗꯤ ꯃꯔꯛ ꯑꯃ ꯑꯩꯁꯦ ꯑꯦꯅꯤꯃꯦ ꯑꯗꯨꯝ ꯌꯦꯡꯉꯝꯃꯦ ꯑꯗꯨꯒ ꯑꯦꯅꯤꯃꯦꯗꯣ ꯑꯃꯨꯛ ꯌꯦꯡꯉꯨꯗ꯭ꯔꯒ ꯗ꯭ꯔꯃꯥ ꯑꯃꯨ
ꯂꯣꯏꯈꯤꯕꯒꯤ ꯍꯥꯞꯀꯦ ꯇꯧꯕꯅꯦ ꯑꯗꯨ ꯍꯥꯞꯍꯧꯗ꯭ꯔꯦ ꯑꯗꯨ ꯍꯥꯞꯆꯜꯂꯣ ꯀꯥꯟꯊꯣꯛꯑ ꯍꯥꯞꯄꯣ ꯀꯥꯟꯊꯣꯛꯄ ꯑꯉꯥꯡꯕꯗ ꯀꯥꯟꯕꯗꯤ ꯐꯖꯗꯦ ꯍꯥꯏꯕꯅꯦ ꯂꯣꯟꯗ ꯉꯥꯏꯔꯤꯌꯦ ꯁꯤꯁꯦ ꯅꯥꯅꯤ ꯎꯝ ꯑꯉꯧꯕꯗ ꯀꯥꯟꯕꯗꯤ ꯈꯪꯗꯕꯅꯦ ꯑꯉꯥꯡꯕꯗ ꯀꯥꯟꯕꯗꯤ ꯃꯌꯥ ꯇꯦꯛꯄꯤ ꯃꯥꯜꯂꯅꯤ ꯍꯨꯍꯨꯝ ꯀꯦꯝ ꯈꯪꯗ꯭ꯔꯥ ꯍꯥꯢꯕꯅꯤꯗ ꯅꯥꯕ ꯁꯤ ꯁꯤ ꯁꯝꯃꯤꯁꯤꯅ ꯀꯩꯒꯤ ꯑꯣꯏꯗꯣꯏꯅꯣ ꯁꯦ ꯂꯪ ꯂꯩꯄꯥꯏꯔꯒꯦꯁꯦ ꯂꯪ ꯂꯩ ꯍꯥꯞꯄꯗ ꯆꯤꯊꯔꯝꯝꯕꯩꯅꯤꯀꯣ ꯉꯥꯡꯉꯤ ꯂꯩ ꯍꯥꯞꯄꯗ ꯃꯌꯥ ꯆꯤꯊꯕꯗꯣ ꯍꯦꯛꯇ ꯊꯤꯌꯦꯕ
ꯎꯝ
ꯑꯗꯨꯏ ꯑꯗꯨꯝ ꯀꯥꯎꯕ ꯀꯩꯅꯣ ꯑꯗꯨꯝ ꯁꯥꯈ꯭ꯔꯗꯤ ꯀꯥꯎꯗꯦꯕꯀꯣ ꯑꯗꯨꯗꯨꯒꯅꯦ ꯂꯪ ꯂꯣꯏꯈ꯭ꯔꯀꯥꯟꯗ ꯑꯅꯧꯕ ꯑꯃ ꯁꯤꯜꯂꯝꯗꯥꯏꯁꯦ ꯁꯤꯗꯅꯦ ꯍꯦꯛꯇ ꯀꯥꯎꯊꯣꯛꯈꯤꯑꯦꯕ ꯑꯃ ꯑꯃ ꯀꯩꯅꯣ ꯇꯧꯋꯤꯀꯥꯟꯗ ꯁꯠ ꯍꯥꯞꯐꯧꯗ꯭ꯔꯗꯤ
ꯁꯨꯝ ꯑꯗꯨꯒꯨꯝꯕ ꯃꯅꯥꯎꯗꯣ ꯁꯥꯕꯗ ꯅꯨꯃꯤꯠ ꯀꯌꯥꯅꯤꯒ ꯆꯪꯉꯏ
ꯂꯩ ꯂꯩꯗꯨꯏꯒꯤ ꯃꯈꯥ ꯄꯣꯜꯂꯦ ꯂꯩ ꯐꯨꯜꯋꯥꯛ ꯍꯥꯏꯗꯤꯅꯦ ꯂꯩ ꯑꯥ ꯐꯤꯗꯨꯃ ꯄꯨꯜꯂꯞ ꯂꯩ ꯁꯥꯠ ꯇꯥꯔꯗꯤꯅꯦ ꯅꯨꯃꯤꯠ ꯇꯔꯥꯅꯤꯃꯨꯛ ꯆꯪꯑꯦ ꯌꯥꯝ ꯊꯤꯅ ꯀꯨꯡꯅ ꯍꯥꯏꯗꯤ ꯑꯍꯣꯕ ꯂꯩꯍꯟꯗꯕꯤꯗ ꯑꯗꯨꯝ ꯂꯣꯏꯅ ꯁꯥꯠꯇꯥꯔꯗꯤ
ꯀꯌꯥꯗꯒ ꯌꯣꯟꯒꯦ ꯁꯨꯝꯅ ꯌꯣꯟ ꯑ
ꯑꯗꯨꯗꯣ ꯐꯨꯜ ꯑꯣꯏꯇꯥꯔꯗꯤꯅꯦ ꯑꯗꯨꯃꯥꯏ ꯁꯥꯕꯗꯣ ꯂꯨꯄꯥ ꯂꯤꯁꯤꯡ ꯇꯔꯦꯠ
ꯑꯣ ꯌꯥꯏꯑ
ꯑꯗꯨꯗꯨꯒ ꯕꯣꯗꯔ ꯕꯣꯔꯗꯔꯗꯗꯤ ꯂꯨꯄꯥ ꯂꯤꯁꯤꯡ ꯃꯔꯤ ꯃꯉꯥ ꯑꯗꯨꯃꯥꯏ ꯌꯣꯟꯗꯥꯏꯅꯦ ꯏꯃꯥ ꯃꯉꯥ ꯆꯧꯉꯥ ꯇꯔꯨꯛ ꯑꯗꯨꯃꯥꯏꯅ ꯌꯣꯜꯂꯦꯌꯦ ꯕꯣꯗꯔꯗꯅ ꯕꯣꯗꯔ ꯍꯥꯏꯖꯤꯅ ꯃꯔꯛ ꯃꯌꯥꯏꯒꯤꯗꯨꯅ ꯂꯩ ꯑꯃꯅꯤ ꯑꯃꯅꯤ ꯆꯥꯔꯅꯤꯗꯅ ꯑꯗꯨꯒ ꯐꯤꯖꯤꯟꯒꯨꯝ ꯕ ꯑꯗꯨꯗꯨꯒ ꯃꯄꯥꯟꯗꯣ ꯑꯗꯨꯗ ꯂꯩ ꯃꯄꯥꯛ ꯃꯄꯥꯛ ꯆꯠ ꯄꯤꯗꯣ ꯑꯗꯨꯅ ꯕꯣꯗꯔ ꯀꯣꯜ ꯇꯧꯁꯜꯂꯛꯢꯁꯦ ꯀꯅꯥꯅꯣ ꯀꯅꯥꯅꯣ ꯐꯣꯟ ꯇꯧꯔꯛꯏꯁꯤꯕꯣ ꯑꯗꯨ ꯀꯥꯗꯨꯗ ꯅꯪ ꯆꯩ ꯌꯥꯝ ꯁꯦ ꯈꯪꯉꯦꯕ ꯋꯥꯆꯞꯇ ꯐꯣꯟ ꯂꯥꯛꯄꯁꯦ ꯈꯪꯉꯕ꯭ꯔꯥ ꯔꯤꯡꯗꯣ ꯑꯣꯏꯅ ꯂꯥꯛꯄꯒꯤꯅꯦ ꯈꯪꯄ꯭ꯔꯦꯛ ꯈꯪꯄ꯭ꯔꯦꯛ ꯈꯪꯉꯦꯕ
ꯐꯣꯟꯗ ꯀꯩꯒꯤꯅꯣ ꯈꯪꯗꯦ ꯅꯣꯤꯐꯤꯀꯦꯁꯟ ꯕꯥꯔꯗꯅꯦ ꯈꯪꯕ꯭ꯔ ꯐꯣꯟ ꯂꯥꯛꯄꯗ ꯀꯔꯤꯝ ꯊꯣꯛꯇ꯭ꯔꯦ ꯍꯥꯏꯕ ꯋꯥꯆꯦꯞꯇ ꯂꯥꯛꯑꯗꯤ ꯔꯤꯡꯗꯨꯗꯪ ꯂꯥꯛꯇꯣꯏꯕ ꯑꯗꯨꯗꯨꯒ ꯋꯥꯆꯞ ꯃꯦꯁꯦꯖꯁꯨ ꯂꯥꯛꯄꯒꯤ ꯅꯣꯇꯤꯐꯤꯀꯦꯁꯟꯁꯨ ꯀꯔꯤꯝ ꯎꯈꯤꯗ꯭ꯔꯦ ꯑꯩꯉꯣꯟꯗ ꯋꯥꯆꯞꯁꯦ ꯍꯦꯛ ꯆꯪꯗ꯭ꯔꯤꯒꯩꯅꯦ ꯀꯅꯥ ꯃꯤꯅ ꯀꯩ ꯊꯥꯔꯛꯢꯒꯦ ꯈꯣꯠꯂꯤꯒꯦ ꯑꯩ ꯀꯩꯝ ꯎꯗꯦ ꯀꯩꯒꯤꯅꯣ ꯈꯪꯗꯦ
ꯑꯃ ꯀꯩꯅꯣꯗ ꯌꯥꯎꯕꯅꯦ ꯁꯦ ꯇꯤꯡꯗ ꯅꯣꯇꯤꯐꯤꯀꯦꯁꯟ ꯊꯥ ꯑꯥ ꯌꯥꯎꯕꯅꯦ ꯑꯗ ꯁꯦꯝ ꯑꯩꯁꯨ ꯑꯍ ꯑꯩꯁꯨ ꯑꯝꯇ ꯌꯥꯔꯝꯗꯦ ꯑꯗꯨꯗꯣ ꯁꯦꯝꯈ꯭ꯔ ꯑꯩꯈꯣꯏ ꯑꯣꯖꯥ ꯑꯝꯗ ꯁꯦꯝꯍꯜꯂꯒ ꯌꯥꯒ꯭ꯔꯦ
ꯎꯝ ꯃꯤꯅ ꯃꯦꯁꯦꯖ ꯊꯥꯔꯛꯄꯗꯣ ꯀꯩꯝꯇ ꯎꯗ꯭ꯔꯦꯕ ꯋꯥꯆꯞ ꯆꯦ ꯑ ꯆꯪꯉꯛ ꯀꯥꯟꯗ ꯈꯛꯇ ꯎꯕ ꯆꯪꯗ꯭ꯔꯗꯤ ꯎꯗꯕ ꯑꯗꯨꯃꯥꯏ ꯇꯧꯋꯦ
ꯎꯂꯦꯅꯖꯨ ꯍꯟꯗꯛꯀꯤ ꯀꯩꯒꯤꯅꯣ ꯅꯣꯏꯒꯤ ꯑꯃ ꯑꯦꯟ ꯁꯤ ꯁꯤꯒꯤ ꯀꯥꯏꯗꯅꯣ ꯀꯦꯝ ꯑꯃ ꯇꯥꯏꯌꯦꯅ ꯍꯥꯢ
ꯎꯝ ꯁꯥꯏꯅꯤꯛ ꯇ
ꯑꯣ
ꯆꯠꯇꯣꯏꯅꯦ ꯁꯥꯏꯅꯤꯡꯇ ꯄꯨꯂꯞ ꯇꯥꯏꯅꯦ ꯑꯩꯈꯣꯏ ꯑꯁꯤꯒꯤ ꯀꯩꯅꯣꯁꯦ ꯀꯦꯝꯁꯦ ꯌꯥꯎꯗ꯭ꯔꯥꯗꯤ ꯕꯤ ꯁꯥꯔꯇꯤꯐꯤꯀꯦꯠ ꯊꯥꯕ ꯌꯥꯔꯣꯏꯗꯣꯏꯅꯦꯕ
ꯑꯣ
ꯑꯗꯨꯒ ꯅꯪ ꯅꯇꯣꯝ ꯂꯩꯗꯣ ꯀꯤꯗ꯭ꯔꯥ
ꯀꯤꯗꯦꯗ
ꯊꯣꯡꯒ ꯆꯦꯛꯁꯤꯟ ꯆꯦꯛꯁꯤꯟꯅ ꯂꯣꯜꯂ ꯂꯩꯔꯨ ꯏꯕꯦꯝꯃ
ꯎꯝ
ꯑꯩꯗꯤ ꯀꯤꯗꯧ ꯃꯥꯜꯂꯦ
ꯑꯩꯈꯣꯏ ꯏꯃꯥꯟꯅꯕꯤ ꯁꯤꯗ ꯁꯨꯝ ꯆꯥꯛ ꯆꯥꯕ ꯂꯥꯛꯑꯝꯃꯦꯕ
ꯎꯝ
ꯀꯣꯂꯦꯖꯀꯤ ꯁꯨꯝ ꯇꯤꯟꯅꯕꯗꯣ ꯃꯣꯏ ꯆꯥꯛꯆꯥꯖꯦꯁꯤꯗ ꯂꯥꯛꯑꯝꯕꯗ ꯃꯣꯏꯅ ꯀꯩꯅꯣ ꯅꯇꯣꯝ ꯇꯣꯝꯅꯦ ꯅꯪꯒꯤꯁꯦ ꯑꯩꯒꯤꯁꯦ ꯁ ꯀꯩꯅꯣ ꯇꯧꯋꯦꯕ ꯃꯣꯏ ꯌꯨꯝ ꯄꯨꯜꯂꯞ ꯄꯨꯜꯂꯞ ꯐꯦꯃꯤꯂꯤ ꯐꯦꯃꯤꯂꯤ ꯂꯩꯕꯩꯅꯦ ꯑꯗꯨꯝ ꯇꯣꯉꯥꯟ ꯇꯣꯉꯥꯟ ꯂꯩꯒꯔꯥꯒ ꯑꯩꯖꯦ ꯐꯦꯃꯤꯂꯤꯒꯤ ꯇꯥ ꯂꯩꯕꯒꯤ ꯃꯑꯣꯡꯗ ꯂꯩꯔꯒ ꯑꯗꯨꯝ ꯇꯣꯉꯥꯟꯅ ꯏꯇꯣꯝꯗ ꯇꯥꯔꯒ ꯂꯩꯅꯦ ꯑꯗꯨꯒꯤ ꯀꯤꯖꯗꯧ ꯃꯥꯜꯂꯦ ꯃꯣꯏꯅ
ꯑꯗꯨꯅꯦ ꯀꯤꯗꯧ ꯃꯥꯜꯂꯦ ꯏꯇꯣꯝꯗꯒ ꯂꯩꯔꯗꯤ ꯑꯩꯗ ꯌꯥꯝ ꯀꯤ ꯍꯥꯕ
ꯀꯤꯔꯖꯨ ꯑꯩꯉꯣꯟꯗꯅꯦ ꯁꯨꯡꯊꯦꯡꯗꯤ ꯊꯦꯡꯅꯗꯦꯕ
ꯎꯝ
ꯍꯥꯏꯗꯤ ꯕꯨꯠꯀꯨꯝꯕ ꯍꯣꯁꯇꯦꯜꯗ ꯂꯩꯕ ꯃꯤꯖꯦ ꯑꯀꯤ ꯌꯥꯝ ꯀꯤꯒꯟꯕ ꯃꯤꯖꯦ ꯌꯥꯝ ꯇꯣꯏꯅ ꯊꯦꯡꯅꯒꯜꯂꯤꯗꯅ ꯍꯥꯏꯕꯨꯗꯤ ꯍꯥꯏꯔꯩꯗꯦ ꯍꯡ ꯍꯡ ꯍꯡ ꯊꯦꯡꯁꯨꯨ ꯊꯦꯡꯅꯅꯤꯡꯗꯦ ꯑꯩ ꯇꯜꯂꯤ ꯀꯤꯖꯩ ꯃꯤꯁꯤꯅꯅꯦ ꯑꯗꯨꯝ ꯂꯤꯔꯛꯀꯗꯣꯏꯅꯦ ꯋꯥꯔꯤꯁꯦ
ꯥ ꯥꯄꯥꯛ ꯀꯤꯕꯗꯤ ꯑꯣꯏꯗꯦꯕꯀꯣ ꯑꯗꯥ ꯑꯗꯨꯝ ꯑꯩꯉꯣꯟꯗ ꯑꯩꯗꯤ ꯑꯗꯨꯝ ꯊꯦꯡꯅꯅꯤꯡꯉꯦꯕ
ꯎꯝ
ꯑꯗ ꯁꯨꯝ ꯑ ꯑꯩꯖꯦ ꯎꯂꯦꯅꯥꯗꯖꯨ ꯂꯤꯒ꯭ꯔꯕꯅꯦ ꯑꯩꯅꯖꯨ ꯁꯤꯒꯤ ꯋꯥꯔꯤꯖꯦ ꯁꯤꯒꯤꯁꯤꯗ ꯁꯤ ꯑꯩꯅ ꯂꯩꯔꯤꯖꯦ ꯁꯤꯗꯅꯦꯕ ꯑꯑ ꯐꯔꯁ ꯁꯦꯝꯒꯤ ꯑꯦꯛꯖꯥꯝ ꯇꯧꯒ꯭ꯔꯦꯕꯀꯣ ꯑꯗꯨ ꯅꯨꯃꯤꯠꯇꯣ ꯑꯗ ꯑꯦꯛꯖꯥꯝ ꯇꯧꯗ꯭ꯔꯤ ꯀꯥꯟꯗ ꯑ ꯑꯩꯖꯦ ꯑꯗꯨ ꯅꯨꯃꯤꯠꯇꯣ ꯑꯗꯨꯝ ꯇꯨꯝꯖꯨ ꯇꯨꯝꯅꯤꯡ ꯉꯦꯅ ꯉꯟꯇꯥꯅ ꯆꯛꯆꯥ ꯇꯣꯛꯑꯒ ꯑꯗꯨꯝ ꯄꯨꯡ ꯅꯤꯄꯥꯥꯟ ꯃꯈꯥꯏ ꯁꯥꯏꯗꯒꯤ ꯑꯗꯨꯝ ꯇꯨꯝꯕ ꯇꯨꯝꯃꯕꯅꯦꯕ ꯐꯃꯨꯡꯗ ꯀꯥ ꯈꯠꯂꯒ ꯑꯗ ꯅꯤꯄꯥꯟ ꯃꯈꯥꯏ ꯇꯥꯔꯛ ꯄ ꯁꯥꯏꯗ ꯇꯨꯝꯃꯒ ꯃꯤꯀꯞꯁꯨ ꯄꯧꯊꯣꯛ ꯊꯣꯛꯄ ꯑꯗꯨ ꯅꯨꯃꯤꯠꯁꯦ ꯀꯩꯅꯣ ꯑꯗ ꯇꯔꯥꯗ ꯑꯃꯨꯛ ꯊꯣꯛꯄꯤ ꯇꯔꯥꯃꯥꯊꯣꯏꯗ ꯑꯃꯨꯛ ꯊꯣꯛꯄꯤ ꯃꯇꯦꯛ ꯃꯆꯦꯠ ꯉꯥꯏꯍꯥꯛꯇꯪ ꯇꯨꯝꯕ ꯇꯨꯝꯃ ꯃꯤꯀꯞ ꯊꯣꯛꯄꯤꯗꯣ
ꯎꯝ ꯑꯁ ꯌꯥꯗꯕꯅꯤ ꯑꯦꯛꯖꯥꯝ ꯃꯅꯨꯡꯗꯗꯤ
ꯑꯥ ꯕꯥꯔꯣ ꯕꯥꯔꯣ ꯈꯔ ꯍꯜꯂꯛꯄꯩꯗꯨꯗ ꯑꯩꯖꯦ ꯇꯪꯝ ꯇꯨꯝꯗ ꯃꯤꯀꯞ ꯊꯣꯛꯂꯛꯑꯦ ꯑꯗꯨꯒ
ꯎꯝ
ꯇꯨꯝꯗꯔꯦ ꯇꯨꯝꯗꯔꯒ ꯑꯩꯖꯦ ꯑꯃꯒ ꯃꯤꯅꯠ ꯀꯨꯟꯅꯤꯊꯣꯏ ꯆꯠꯄꯗꯅꯦꯕ ꯑꯃꯒ ꯃꯤꯅꯠ ꯀꯨꯟꯅꯤꯊꯣꯏ ꯑꯗꯨꯒꯤ ꯃꯃꯥꯡꯗꯕꯨꯗꯤ ꯑꯣꯏꯗꯣꯏꯅ ꯑꯩꯅ ꯌꯦꯡꯕꯒ ꯀꯨꯟꯅꯤꯊꯣꯏ ꯆꯠꯄ ꯑꯗ ꯑꯩꯒꯤ ꯁꯤꯒꯤ ꯆꯥꯛꯈꯨꯝꯗ ꯀꯩꯅꯣ ꯊꯝꯃꯦꯕ ꯑꯥ ꯈꯕꯔ ꯍꯥꯏ ꯇꯥꯔꯦꯀꯣ ꯈꯕꯔ ꯑꯩꯅ ꯂꯣ ꯂꯣꯡꯈꯠ ꯂꯣꯡꯈꯠꯂꯒ ꯄꯣꯠ ꯆꯩꯩ ꯍꯥꯞꯄꯒꯤ ꯊꯥꯕꯩꯅꯦꯅ ꯈꯕꯔ ꯂꯣꯡꯈꯠ ꯂꯣꯡꯈꯠꯂ ꯊꯝꯕꯅꯦꯕ ꯑꯗꯣ ꯁꯨꯝ ꯁꯨꯝ ꯑꯍꯤꯡ ꯊꯦꯡꯀꯥꯟꯗ ꯂꯥꯏꯔꯤꯛ ꯐꯥꯛꯄꯗꯣ
ꯎꯝ
ꯑꯗꯨꯒꯤ ꯂꯥꯏꯔꯤꯛ ꯐꯥꯛꯄ ꯃꯈꯣꯟꯗꯣ ꯑꯗꯨꯝ ꯑꯩꯈꯣꯏꯅ ꯈꯪꯖꯩꯗꯅ ꯂꯥꯏꯔꯤꯛ ꯄꯥꯕꯩ ꯐꯥꯛꯏꯅꯤ ꯈꯣꯠꯂꯤꯅꯦꯗꯣ ꯑ ꯍꯥꯏ ꯇꯧꯔ ꯀꯇ꯭ꯔꯥꯛ ꯀꯗ꯭ꯔꯥꯛ ꯗ꯭ꯔꯥꯛꯀ ꯀꯇ꯭ꯔꯥꯛ ꯐꯥꯛꯂꯛꯑꯕ ꯀꯣ
ꯑ ꯐꯗꯥꯛ ꯐꯗꯥꯛ ꯈꯥꯛꯂꯛꯑꯦ ꯑꯗꯨꯅ ꯑꯩꯖꯦ ꯐꯩꯖꯨꯞ ꯃꯅꯨꯡꯗ ꯗꯨꯒ ꯃꯤꯠꯁꯦ ꯄꯥꯡꯉꯦ ꯑꯩꯖꯦ ꯑꯗꯨꯒ ꯀꯩꯅꯣ ꯑꯩ ꯀꯗꯥꯥꯏꯗꯅꯣꯖꯦ ꯑꯗꯨꯝ ꯑꯀꯣꯏꯕꯗꯖꯨ ꯃꯤ ꯂꯩꯅꯕꯅꯤꯅ ꯑꯩꯖꯦ ꯀꯅꯥ ꯀꯅꯥ ꯂꯥꯏꯔꯤꯛ ꯄꯥꯒꯦꯅ ꯑꯩꯖꯦ ꯅꯥꯀꯣꯡꯗ ꯊꯥꯡꯒꯠꯂ ꯇꯥꯔꯦꯕꯀꯣ ꯑꯗꯨꯒ ꯑꯁꯨꯝ ꯑꯍꯤꯡꯗꯅꯤꯅ ꯀꯅꯥꯝ ꯄꯥꯅꯗꯦꯕ ꯌꯥꯝ ꯂꯥꯏꯔꯤꯛ ꯄꯥꯕ ꯃꯤꯁꯨ ꯂꯩꯇꯦꯕ ꯑꯉꯥꯡ ꯃꯆꯥ ꯇ ꯅꯦꯕ ꯑꯩꯅ ꯐꯅꯥ ꯀꯥꯏꯗꯥꯏꯗꯩꯅꯣ ꯁꯤ ꯃꯈꯣꯟ ꯇꯥꯔꯤꯁꯦ ꯆꯥꯎ ꯆꯥꯎ ꯑꯗꯨꯝ ꯊꯥꯔꯛꯄ ꯑꯗ ꯑꯣ ꯑꯩꯅ ꯑꯆꯥ ꯈꯨꯃꯥꯡꯗ ꯈꯕꯔ ꯑꯗꯣ ꯑꯗꯨꯨꯁꯣꯏ ꯑꯣꯏꯔꯝꯃꯅꯤꯅ ꯑꯩꯖꯦ ꯈꯜꯂꯦ ꯌꯥꯝ ꯅꯛꯅꯁꯨ ꯇꯥꯕ ꯑꯩꯒꯤ ꯑꯩꯒꯤ ꯅꯥꯀꯣꯡ ꯃꯌꯥꯁꯤꯅꯦꯕ ꯑꯩ ꯆꯥꯛ ꯈꯨꯃꯥꯡ ꯂꯩꯔꯤꯖꯤꯅ ꯑꯩꯅ ꯑꯩꯁ ꯑꯁ ꯀꯩꯅꯣ ꯇꯧꯖꯤꯕꯣ ꯑꯩꯖꯦ ꯇꯨꯃꯤꯟꯅ ꯗꯨꯝ ꯂꯩꯔꯦ ꯑꯩꯖꯦ ꯑꯝ ꯁ꯭ꯋꯥꯏꯅ ꯐꯩꯖꯨꯞꯁꯦ ꯈꯨꯝꯖꯜꯂꯤꯅꯤꯅ ꯐꯠ ꯂꯥꯎꯅ ꯈꯨꯠꯁꯦ ꯇꯤꯡꯊꯣꯛꯑꯒ ꯑꯩꯖꯦ ꯐꯣꯟꯖꯦ
ꯑꯦ ꯀꯩꯅꯣꯁꯤꯅ
ꯐꯣꯟꯁꯦ ꯐꯣꯟꯁꯦ ꯐꯠ ꯂꯧꯔꯦ ꯑꯗꯨꯒ ꯑꯩ ꯄꯨꯡ ꯀꯌꯥ ꯇꯥꯔꯒꯦ ꯌꯦꯡꯕꯖꯦ ꯄꯨꯡ ꯑꯗꯨꯃꯥꯏꯅ ꯑꯃꯒ ꯃꯤꯅꯠ ꯀꯨꯟꯅꯤꯊꯣꯏ ꯆꯠꯂ ꯂꯩꯔꯝꯃꯦ ꯇꯨꯝꯗꯕ ꯁꯨꯡꯌꯥ ꯑꯌꯥ ꯌꯥꯗ꯭ꯔꯦꯗ ꯅꯨꯃꯤꯠꯇꯨꯗ ꯄꯨꯡ ꯑꯅꯤꯒ ꯍꯦꯟ ꯄꯨꯡ ꯑꯍꯨꯝ ꯃꯈꯥꯏꯗ ꯀꯩꯅꯣꯝ ꯇꯥꯔꯀꯥꯟꯗꯔꯥ ꯀꯩꯅꯣꯝ ꯇꯨꯝꯗꯕꯅꯦ ꯑꯗꯨꯝꯗ ꯐꯣꯟ ꯌꯦꯡ
ꯈꯪꯗꯦ ꯃꯤꯒ ꯑꯗꯨꯃꯥꯏꯅꯅꯦ ꯈꯪꯉꯕ ꯊꯦꯡꯅꯩ ꯊꯦꯡꯅꯩꯅꯅꯦ ꯄꯪꯇꯝ ꯇꯝꯃꯛꯇꯣꯏꯅꯦꯕ ꯑꯗꯨꯃꯥꯏ ꯇꯧꯕꯗꯣ ꯑꯗꯨꯃꯥꯏ ꯇꯧꯕꯗꯣꯅ ꯈꯣꯏꯅ ꯋꯥꯔꯤꯗꯪ ꯇꯥꯗ꯭ꯔꯦ ꯑꯩꯗꯤ ꯁꯨꯡꯊꯦꯡ ꯊꯦꯡꯅꯗꯦ ꯑꯩꯅ ꯑꯥ ꯂꯩꯔꯤꯀꯥꯟꯗꯣ ꯃꯤ ꯋꯥꯔꯤ ꯃꯌꯥꯝ ꯇꯥꯏꯌꯦꯕꯀꯣ ꯑꯗꯨꯒ ꯑꯝꯇ ꯊꯦꯡꯅꯗꯕꯤ ꯂꯥꯛ ꯑꯁ ꯑꯩ ꯊꯦꯡꯁꯨ ꯊꯦꯡꯅꯅꯤꯡꯗꯦꯗ ꯑꯩ ꯀꯤꯖꯩ ꯌꯥꯝꯅ
ꯎꯝ ꯃꯤꯅꯠ ꯇꯔꯥ ꯐꯥꯔꯦ ꯅꯪ ꯑꯩꯅ ꯇꯧꯔꯛꯇꯣꯏꯔꯥ
ꯎꯝ ꯇꯧꯔꯣ ꯇꯧꯔꯣ ꯑꯩ ꯈꯪꯗꯦ ꯑꯩ ꯈꯣꯡ ꯑꯩ ꯀꯥꯎꯒꯜꯂꯦ ꯌꯥꯝꯅ